ꯍꯜꯂꯣ
ꯎꯝ ꯍꯜꯂꯣ
ꯍꯣꯏ ꯇꯥꯏꯌꯦ ꯇꯥꯗ꯭ꯔꯣ
ꯇꯥꯏꯌꯦ ꯇꯥꯏꯌꯦ
ꯍ ꯑꯩꯗꯤ ꯉꯁꯥꯏ ꯀꯣꯜ ꯇꯧꯔꯒ ꯁꯨꯡꯌꯥ ꯌꯥꯗꯕ ꯋꯥꯅꯤꯗ ꯅꯪ ꯇꯧꯔꯛꯑꯣ ꯍꯥꯏꯔꯒ ꯇꯧꯔꯒ
ꯉꯔꯥꯡ ꯎ ꯉꯗ ꯍ ꯑꯩꯅ
ꯑꯣ ꯃꯥꯅ ꯊꯨꯕꯒꯤ ꯑꯣꯏꯔꯝꯒꯅꯤ ꯑꯩꯉꯣꯟꯗꯒꯤ ꯍꯦꯟꯅ ꯅꯝꯕꯔ ꯑꯗꯨ ꯑꯗꯨꯃ ꯎꯝ ꯅꯝꯕꯔꯗꯨ ꯑꯗꯨꯝ ꯌꯦꯡꯉꯀꯥꯟꯗ ꯊꯦꯡꯉꯕ
ꯎꯝ
ꯀꯩ ꯏꯟꯁꯥꯡ ꯆꯥꯒꯦ ꯆꯥꯛꯛꯇꯤ ꯆꯥꯔꯝꯒꯅꯤ ꯍꯧꯖꯤꯛꯇꯤ
ꯉꯁꯤꯁꯦ ꯃꯥꯏꯔꯦꯟꯃꯥꯅꯥ ꯆꯥꯏꯌꯦ
ꯀꯩꯕꯥ
ꯃꯥꯏꯔꯦꯟ ꯃꯅꯥ
ꯍꯥꯎ ꯃꯔꯩ ꯃꯅꯥ ꯍꯥꯎꯒꯅꯤ ꯑꯗꯨꯁꯨ ꯐꯖꯅ ꯊꯣꯡꯒꯗꯤ
ꯖ ꯑꯃꯒ ꯆꯥꯔꯦ ꯁꯤꯝꯄꯜ ꯑꯣꯏꯅ ꯆꯥꯔꯦ
ꯎꯝ ꯍꯥꯎꯕꯅꯦ ꯁꯤꯝꯄꯜꯗꯣ ꯏꯆꯝ ꯆꯝꯝꯕ ꯊꯣꯡꯉꯁꯨ ꯑꯗꯨꯝ ꯍꯥꯎꯕꯅꯦꯕ
ꯄꯤꯌꯣꯔ ꯑꯣꯔꯒꯥꯅꯤꯛꯁꯨ ꯑꯣꯏꯕ
ꯎꯝ
ꯌꯥꯝꯅ ꯍꯥꯎꯋꯦ
ꯎꯝ ꯑꯩꯁꯨ
ꯑꯗꯣ ꯅꯪꯗꯤ ꯅꯪꯗꯤ ꯀꯔꯤ ꯃꯊꯦꯜ ꯆꯥꯔꯦ
ꯑꯩꯒꯤꯗꯤ ꯈꯪꯗꯦ ꯃꯣꯏ ꯏꯟꯁꯥꯡ ꯄꯤꯕꯗꯣ ꯑꯩꯗꯤ ꯆꯥꯗꯦ ꯑꯗꯨꯒ ꯑꯩꯊꯟꯇꯅꯦ ꯏꯊꯟꯗ ꯃꯤꯃꯤ ꯍꯥꯞꯄꯦ ꯀꯩꯅꯣ ꯀꯩ ꯀꯩꯅꯣ ꯁꯦꯝꯃꯒ ꯆꯥꯏ
ꯎ ꯉꯁꯤꯁꯦ ꯉꯁꯤꯁꯦ ꯁꯨꯃꯥꯏꯅ ꯊꯣꯡꯅ ꯆꯥꯅꯤꯡꯗꯕ ꯅꯪ
ꯀꯩꯕ
ꯃꯣꯏꯅ ꯊꯣꯡꯕꯅꯤꯡ ꯃꯣꯏꯅ ꯊꯣꯡꯕꯤꯕꯗꯣ ꯅꯪ ꯆꯥꯅꯤꯡꯗꯥꯔꯦ
ꯆꯥꯅꯤꯡꯗꯦ ꯍꯣꯏ ꯀꯩ ꯀꯩ ꯀꯩꯀꯩ ꯍꯥꯞꯄꯅꯣꯁꯨ ꯈꯪꯗꯦ ꯄꯥꯝꯗꯦꯕ
ꯅꯪ ꯍꯣꯁꯇꯦꯜꯗ ꯂꯩꯕ꯭ꯔꯣ
ꯂꯩꯕ ꯃꯥꯟꯕ꯭ꯔꯥ
ꯅꯣꯏꯅ ꯊꯣꯡꯕꯗ ꯆꯥꯅꯤꯡꯗꯦ ꯍꯥꯏꯕꯗꯣ ꯍꯣꯁꯇꯦꯜꯗ ꯂꯩꯕ꯭ꯔꯥ ꯍꯥꯏ ꯑꯗꯨ
ꯎꯝ ꯍꯣꯔꯦꯟ ꯋꯥꯔꯤ ꯁꯥꯔꯀꯥꯟꯗ ꯈꯪꯅꯤ
ꯅꯣꯏꯗꯤ ꯀꯔꯝ ꯀꯥꯟꯗ ꯇꯨꯝꯒꯦ ꯍꯧꯖꯤꯛꯇꯤ ꯄꯨꯡ ꯇꯔꯥ ꯃꯈꯥꯏ ꯇꯥꯔꯦ
ꯍꯨꯖꯤꯛ ꯄꯨꯡ ꯇꯔꯥ ꯃꯈꯥꯏ ꯍꯥꯏꯔꯗꯤ ꯄꯨꯡ ꯕꯥꯔꯣ ꯑꯗꯥꯏꯗ ꯄꯨꯡ ꯕꯥꯔꯣ ꯑꯗꯥꯏꯗꯥ
ꯑꯩ ꯏꯊꯟꯗ ꯅꯠꯇꯦꯅꯦ ꯌꯥꯝ ꯊꯦꯡꯅ ꯊꯦꯡꯅ ꯇꯨꯝꯕꯁꯦ ꯃꯤ ꯃꯥ ꯌꯥꯝꯁꯨ ꯂꯩꯕꯣ ꯍꯥꯅꯦ ꯇꯨꯝꯕ ꯌꯥꯝ ꯌꯥꯗꯦ ꯍꯥꯏꯕ ꯇꯨꯝꯕ ꯑꯩꯗꯤ
ꯑꯣ
ꯉꯟꯅ ꯇꯨꯝꯕꯗꯣ ꯉꯟꯅ ꯇꯨꯝꯒꯦ ꯍꯥꯏꯔꯒ ꯑꯗꯨꯝ ꯌꯥꯗꯕꯗꯣ ꯑꯗꯨꯝ ꯇꯧꯋꯦꯕ
ꯀꯅꯥꯅ ꯌꯥꯗꯕ꯭ꯔꯣ
ꯑꯩ ꯍꯥꯏꯗꯤ ꯇꯨꯝꯊꯕꯗꯣ ꯌꯥꯗꯕꯗꯣ
ꯀꯔꯤꯒꯤꯅꯣ
ꯈꯪꯗꯦ ꯑꯩꯁꯨ ꯑꯗꯨꯒꯥ ꯑꯌꯨꯛꯇꯥꯅ ꯊꯦꯡꯅ ꯍꯧꯒꯠꯂꯛꯄ
ꯎꯝ ꯄꯥꯈꯪ ꯋꯥꯈꯟ ꯈꯟꯗ꯭ꯔꯣ
ꯌꯥꯔꯦ ꯑꯁ ꯋꯥ ꯅꯨꯄꯥꯒꯤ ꯋꯥꯈꯜ ꯈꯟꯕꯒ ꯁꯪꯗꯦ
ꯑꯦ ꯀꯔꯤ ꯍꯣꯠꯅꯔꯤꯒꯦ ꯑꯗꯨꯗꯤ
ꯑꯩꯁꯦ ꯑꯗꯨꯝ ꯂꯥꯏꯔꯤꯛ ꯇꯝꯃꯒ ꯂꯩꯔꯦ
ꯑꯣ ꯀ꯭ꯂꯥꯁ ꯀꯥꯌꯥ ꯇꯝꯃꯒꯦ
ꯀꯣꯂꯦꯖ ꯀꯥꯔꯤ
ꯑꯣ ꯃꯄꯥꯟ ꯂꯝꯗꯥꯔꯣ ꯑꯩꯈꯣꯏ ꯂꯝꯗꯥꯔꯣ ꯂꯩꯔꯤꯁꯦ
ꯎꯝ ꯎꯝ ꯃꯤꯗꯥꯜꯗꯥꯅꯦ ꯃꯄꯥꯟꯗꯁꯨ ꯅꯠꯇꯦ ꯃꯥ ꯗꯥꯁꯨ ꯅꯠꯇꯦ ꯃꯔꯛꯇꯥ ꯂꯩꯌꯦ
ꯃꯔꯛꯇꯥ ꯌꯥꯟꯕꯖꯥꯠꯗꯔꯥ ꯍꯥꯏꯕ
ꯎꯝ ꯃꯊꯛꯇꯥ ꯌꯥꯜꯂꯤ
ꯎꯝ ꯇꯝꯄꯥꯛꯇꯥ ꯂꯩꯕ꯭ꯔꯥ ꯅꯪ
ꯎꯝ ꯍꯝ ꯂꯩꯇꯦ ꯆꯤꯡꯗ ꯑꯥꯎ ꯅꯠꯇꯦ ꯍꯣꯏ ꯈꯪꯗꯦ ꯀꯃꯥꯏ ꯍꯥꯏꯗꯣꯏꯅꯣ
ꯀ꯭ꯂꯥꯁ ꯀꯌꯥ ꯇꯝꯒꯦ
ꯀꯣꯂꯦꯖ ꯀꯥꯏ ꯍꯥꯏꯕ
ꯑꯗꯣ ꯕꯤ ꯑꯦ ꯔꯥ ꯑꯦꯝ ꯑꯦ ꯔꯥ
ꯎꯝ ꯎꯝ ꯕꯤ ꯑꯦ ꯂꯣꯏꯔꯦꯕꯀꯣ ꯑꯗꯨꯒ ꯑꯦꯝ ꯑꯦ ꯍꯟꯗꯛꯅ ꯑꯃꯨꯛꯀꯥ ꯀꯥꯕ
ꯑ ꯌꯥꯝ ꯐꯔꯦꯅꯦ ꯑꯗꯨꯗꯤ ꯌꯥꯝ ꯌꯥꯝꯅ ꯑꯦꯝ ꯑꯦ ꯇꯝ ꯃꯥꯁꯦ ꯀꯩꯕ
ꯑ ꯍꯥꯏꯌꯣꯅꯦ
ꯑꯦꯝ ꯑꯦ ꯇꯃꯁꯦ ꯌꯥꯝ ꯐꯕꯒꯤꯅꯤꯅꯦ
ꯑꯁ ꯍꯟꯗꯛꯇꯤ ꯑꯦꯝ ꯕꯤ ꯑꯦ ꯑꯦꯝ ꯃꯦ ꯗꯔꯀꯥꯔ ꯂꯩꯇꯦ ꯍꯥꯏꯅ ꯏꯁꯩꯗꯁꯨ ꯁꯛꯄꯗꯨꯗꯤ
ꯀꯔꯤꯗ
ꯏꯁꯩ ꯂꯩ ꯏꯁꯩ ꯂꯩꯕꯅꯦ ꯀꯩꯕ
ꯀꯔꯤ ꯗꯔꯀꯥꯔ ꯂꯩ ꯍꯥꯏꯕ꯭ꯔꯣ
ꯑꯥ ꯕꯤ ꯑꯦ ꯑꯦꯝ ꯑꯦ ꯑꯣꯏꯔꯁꯨꯅꯦ ꯗꯔꯀꯥꯔ ꯇꯥꯗꯦ ꯍꯥꯏ ꯌꯦ ꯀꯦꯝꯀꯅꯥꯗꯦ ꯍꯥꯏꯌꯦ
ꯑꯗꯨ ꯑꯗꯨꯃꯥꯏꯅ ꯀꯩꯅꯣ ꯏꯁꯩ ꯂꯩꯕꯅꯦ ꯍꯥꯏꯕ ꯁꯨꯝꯁꯨꯨꯝ ꯆꯨꯃꯦꯗꯨꯗꯣ
ꯑꯗꯣ ꯀꯔꯤꯒꯤꯗꯃꯛꯇ ꯗꯔꯀꯥꯔ ꯂꯩꯇꯦ ꯍꯥꯏꯕ꯭ꯔꯥ ꯃꯥꯗꯣ
ꯑꯗꯨꯗꯤ ꯈꯪꯗꯦ ꯃꯣꯏꯁꯦ ꯕꯤ ꯑꯦ ꯑꯦꯝ ꯑꯦ ꯑꯣꯏꯔꯁꯨ ꯃꯤ ꯈꯔꯗꯤ ꯀꯩꯅꯣ ꯌꯨꯝꯗ ꯑꯗꯨꯝ ꯂꯩꯕ ꯃꯤꯁꯨ ꯂꯩꯌꯦ ꯑꯗꯨꯒ ꯃꯤ ꯈꯔꯗꯤ ꯊꯕꯛ ꯑꯗꯨ ꯕꯤ ꯑꯦ ꯑꯦꯝ ꯑꯦ ꯂꯣꯏꯔꯒ ꯊꯕꯛ ꯎꯝ ꯊꯕꯛ ꯐꯪꯗꯕ ꯃꯤ ꯃꯌꯥꯝꯁꯨ ꯂꯩ ꯗꯅ ꯑꯗꯨꯒꯤ ꯑꯣꯏꯔ
ꯍꯣꯏ ꯆꯨꯝꯃꯦ ꯆꯨꯝꯃꯦ
ꯍꯟꯗꯛꯇꯤ ꯕꯤ ꯑꯦ ꯑꯦꯝ ꯑꯦꯁꯦ ꯃꯌꯥꯝ ꯌꯥꯝꯃꯦꯕ ꯑꯩꯈꯣꯏꯗꯁꯨ
ꯎꯝ
ꯑꯗꯨꯕꯨ ꯊꯕꯛ ꯐꯪꯗꯕꯀꯣ
ꯎꯝ ꯎꯝ ꯆꯨꯝꯃꯦ ꯆꯨꯝꯃꯦ
ꯑꯗꯨ ꯑꯗꯨ ꯀꯩꯩꯅꯣ ꯎꯝ ꯑꯗꯨꯃꯥꯏꯅ ꯇꯧꯕꯗꯣ ꯃꯤ ꯃꯄꯥꯟꯂꯣꯝꯗꯗꯤ ꯑꯗꯨꯝ ꯀꯩꯅꯣ ꯊꯕꯛ ꯑ ꯕꯤ ꯑꯦ ꯑꯦꯝ ꯑꯦꯒ ꯂꯣꯏꯔꯗꯤ ꯊꯕꯛꯁꯦ ꯀꯩꯅꯣ ꯇꯧꯋꯦꯕ ꯊꯕꯛ ꯑꯗꯨꯝ ꯐꯪꯉꯦꯕꯀꯣ ꯃꯄꯥꯜꯂꯣꯝꯗꯗꯤ ꯑꯗꯨꯕꯨ ꯑꯁ ꯀꯩꯅꯣꯗꯗꯤ ꯑꯩꯈꯣꯏ ꯂꯣꯝꯗꯗꯤ ꯌꯥꯗꯦꯍꯦ ꯕꯤ ꯑꯦ ꯑꯦꯝ ꯑꯦ ꯀꯥꯔꯁꯨ ꯃꯣꯏꯁꯦ ꯍꯩꯖꯔꯁꯨ ꯊꯕꯛ ꯐꯪꯗꯕ ꯄꯩꯁꯥ ꯂꯩꯇ꯭ꯔꯗꯤ ꯑꯗꯨꯒꯨꯝꯕ ꯃꯤ ꯃꯌꯥꯝ ꯂꯩꯌꯦ
ꯑꯗꯣ ꯅꯪꯗꯤ ꯑꯦꯝ ꯑꯦꯗꯣ ꯂꯣꯏꯔꯒ ꯀꯔꯤ ꯇꯧ ꯀꯔꯤ ꯊꯕꯛ ꯇꯧꯒꯦ ꯈꯟꯕ꯭ꯔꯣ ꯑꯦꯛꯖꯥꯝ ꯊꯥꯒꯦꯔꯣ
ꯈꯪꯗꯦ ꯑꯩꯁꯨ ꯑꯗꯨꯝ ꯂꯥꯏꯔꯤꯛ ꯇꯝꯃꯒ ꯂꯩꯔꯁꯤꯔ ꯈꯪꯗꯦ ꯑꯦꯝ
ꯑꯦꯝꯄ꯭ꯂꯣꯏꯃꯦꯠ ꯑꯥ ꯑꯦꯝꯄ꯭ꯂꯣꯏꯃꯦꯟꯒꯤ ꯔꯦꯠ ꯈꯔ ꯍꯟꯊꯅꯤꯡꯉꯥꯏ
ꯑꯁ ꯑꯥ ꯁꯦꯀ꯭ꯔꯤꯐꯥꯏꯁ ꯇꯧꯔꯒꯦ ꯁꯤꯅꯦꯕ
ꯎꯝ
ꯒꯨꯨꯠ ꯁꯃꯤꯔ ꯇꯥꯟ ꯍꯥꯏꯕꯗꯣ
ꯄꯥꯏ ꯂꯩꯇꯦ
ꯌꯥꯝ ꯐꯩ ꯀ꯭ꯔꯤ ꯁꯕꯖꯦꯛ ꯂꯧꯒꯦ
ꯑꯩꯗꯤ ꯀꯣꯃꯔꯁ ꯂꯧꯋꯦ
ꯑꯁ ꯌꯥꯝ ꯐꯩꯅ
ꯈꯪꯗꯦ ꯃꯤꯅ ꯂꯧꯋꯦꯅ ꯄꯪꯂꯥꯎ ꯂꯧꯕ ꯋꯥꯅꯤꯗ
ꯀꯃꯔꯥꯁ ꯂꯧꯕ ꯃꯤꯁꯤꯡꯗꯤ ꯀꯤꯌꯦꯀꯣ
ꯃꯅꯦ ꯀꯩꯅꯣ ꯑꯥ ꯑꯥꯔꯠꯁ ꯂꯧꯔꯁꯨ ꯀꯩ ꯀꯩ ꯂꯧꯔꯁꯨ ꯆꯞ ꯃꯥꯟꯅꯩꯕꯅꯦ ꯆꯞ ꯃꯥꯟꯅꯕꯅꯦ ꯀꯩꯅꯣ ꯍꯥꯏꯗꯤ ꯃꯣꯏꯒꯤ ꯃꯣꯏꯒꯤ ꯂꯥꯏꯟ ꯇꯣꯉꯥꯜꯂꯤꯗꯅ ꯑꯗꯨꯅꯦ ꯆꯞ ꯃꯥꯟꯅꯕꯅꯦ ꯑꯥꯁꯤ ꯂꯧꯔꯁꯨ ꯁꯤ ꯂꯧꯔꯁꯨ
ꯀꯃꯔꯁꯁꯦ ꯃꯦꯠꯁ ꯌꯥꯝ ꯌꯥꯎꯔꯝꯒꯅꯤꯅ
ꯃꯦꯠꯁ ꯄꯤꯄꯨꯗꯤ ꯌꯥꯎꯋꯦ ꯍꯣꯏ ꯑꯗꯨꯕꯨ ꯁꯕꯖꯦꯛ ꯑꯃ ꯈꯛꯇꯅꯦ ꯀ꯭ꯂꯥꯁ ꯏꯂꯚꯦꯟ ꯇꯨꯋꯦꯜ ꯑꯗꯨꯗꯤ ꯏꯀꯣꯅꯣꯃꯤꯛꯁꯇꯨꯒ ꯑꯦꯀꯥꯎꯟꯇꯦꯟꯁꯤ ꯑꯗꯨꯒꯅꯦ ꯀꯩꯅꯣ ꯃꯦꯠꯁ ꯀꯌꯥꯝ ꯌꯥꯎꯕꯗꯣ ꯑꯇꯣꯞꯄꯗꯤ ꯊꯤꯌꯨꯔꯤ ꯉꯥꯛꯇꯅꯤꯗ
ꯑꯗꯨ ꯀꯃꯔꯁ ꯂꯧꯕ ꯃꯤ ꯀꯃꯔꯁ ꯂꯧꯕꯁꯦ ꯑꯗꯣ ꯕꯤꯖꯤꯅꯦꯁꯒꯨꯝꯕꯗ ꯆꯪꯒꯦ ꯍꯥꯏꯕ꯭ꯔꯅ
ꯎꯝ ꯑꯩ ꯕꯤꯖꯤꯅꯦꯁꯇꯗꯤ ꯈꯔꯥ ꯈꯔꯗꯤ ꯏꯟꯇꯔꯦꯁ ꯂꯩꯇꯦ ꯀꯔꯤ ꯂꯧꯕꯅꯣ ꯈꯪꯗꯦ ꯑꯩꯗꯤ ꯑꯁꯦꯡꯕꯩꯗꯗꯤ ꯑꯥ ꯑꯩꯅ ꯑꯍꯥꯟꯕꯒ ꯂꯧꯕꯁꯦ ꯑꯩ ꯕꯦꯡꯒꯨꯝꯕ ꯑꯦꯛꯖꯥꯝ ꯊꯥꯒꯦꯅꯗꯤ ꯂꯧꯕꯅꯦꯕꯀꯣ ꯑꯗꯨꯕꯨ ꯑꯗꯨꯃꯥꯏꯅ ꯍꯥꯏꯌꯦꯕ ꯕꯦꯡ ꯕꯦꯡꯇ ꯊꯕꯛ ꯇꯧꯕꯁꯦ ꯌꯥꯝ ꯋꯥꯏ ꯍꯥꯏꯌꯦꯕ ꯀꯣ
ꯎꯝ
ꯍꯥꯏꯗꯤ ꯎꯝ ꯍꯧꯖꯤꯛ ꯊꯕꯛ ꯇꯧꯕ ꯃꯤꯁꯤꯡꯅꯁꯨ ꯑꯗꯨꯃꯥꯏꯅ ꯍꯥꯏꯌꯦꯌꯦ ꯊꯕꯛꯁꯦ ꯌꯥꯝ ꯋꯥꯏ ꯑꯗꯨꯒ ꯁꯨꯇꯤꯁꯨ ꯑꯝꯇ ꯐꯪꯗꯦ ꯑꯗꯨꯃꯥꯏꯅ ꯍꯥꯏꯌꯦꯕ ꯑꯗꯨꯒ ꯑꯩꯈꯣꯏꯒꯤ ꯎꯖꯥ ꯑꯃꯁꯨ ꯂꯩꯌꯦꯕꯀꯣ ꯃꯥꯁꯦ ꯕꯦꯡ ꯑꯦꯛꯖꯥꯝ ꯊꯥꯕꯅꯦꯕ ꯑꯗꯨꯒ ꯊꯣꯛꯂꯛꯄꯅꯦꯕ ꯑꯗꯨꯒꯁꯦ ꯃꯥꯁꯦ ꯋꯥ ꯋꯥꯕꯒꯤ ꯃꯥꯁꯦ ꯑꯃꯨꯛꯀ ꯑꯣꯖꯥ ꯑꯣꯏꯕꯅꯦꯕ ꯑꯗꯨꯃꯥꯏꯅ ꯃꯣꯏꯅ ꯑꯗꯨꯝ ꯍꯥꯏꯕꯒꯦ ꯑꯩꯁꯦ ꯏꯟꯇꯔꯦꯁ ꯂꯩꯇ꯭ꯔꯦꯕꯀꯣ ꯑꯗꯨꯒ ꯅꯨꯄꯤꯒꯤꯗꯃꯛꯇꯗꯤ ꯍꯦꯟꯅ ꯋꯥꯒꯅꯤ ꯍꯥꯏꯌꯦꯕꯀꯣ
ꯎꯝ
ꯑꯗꯨꯒꯤ ꯑꯩ ꯄꯥꯝꯗꯦꯕ ꯑꯗꯨꯒꯨꯝꯕ ꯊꯕꯛꯁꯦ ꯄꯥꯝꯗ꯭ꯔꯦ ꯑꯗꯨꯝ ꯄꯥꯝꯗ꯭ꯔꯦ
ꯑꯗꯨ ꯑꯩꯗꯤ ꯑꯇꯣꯞꯄ ꯊꯕꯛꯇꯣ ꯑꯩꯗꯤ ꯑꯗꯨꯝ ꯑꯩꯁꯨ ꯃꯣꯏꯒꯤ ꯍꯥꯏꯗꯤ ꯃꯥꯁꯇꯔ ꯂꯣꯏꯔꯒ ꯑꯗꯨꯝ ꯄꯤ ꯑꯩꯆꯗꯤ ꯒꯨꯝꯕ ꯇꯧꯁꯤꯔꯥꯅ ꯈꯜꯂꯦ ꯑꯦꯗꯝ ꯊꯥꯔꯦ ꯈꯪꯗꯦꯗ ꯂꯨꯗꯤ ꯂꯨꯕꯩ ꯂꯨꯋꯦ ꯍꯥꯏꯌꯦ ꯄꯤ ꯑꯩꯆ ꯗꯤꯁꯨ
ꯑꯗꯣꯞꯗꯤ ꯂꯨꯗꯤ ꯂꯨꯕꯥ ꯂꯨ ꯂꯨꯗꯤ ꯂꯨꯕꯅꯤꯅꯥ ꯑꯗꯨꯞꯇꯤ ꯄꯦꯑꯦꯁꯤ ꯂꯣꯏꯕꯁꯦ ꯐꯒꯤ ꯅꯠꯇꯕꯒꯤꯅꯤꯀꯣ ꯄꯦꯖꯤ ꯂꯣꯏꯕꯁꯦ ꯐꯥꯒꯤ ꯌꯥꯝꯅ ꯂꯥꯏꯕ ꯂꯥꯏ ꯂꯥꯏꯅ ꯇꯧꯕ ꯌꯥꯕ ꯄꯣꯠ ꯅꯠꯇ꯭ꯔꯦꯕ
ꯎꯝ ꯑꯗꯨ ꯄꯤ ꯑꯩꯆ ꯗꯤꯁꯦ ꯑꯗꯨꯝ ꯑꯁꯦꯡꯀꯤꯅꯦ ꯑꯗꯨꯃꯥꯏꯅ ꯇꯧꯋꯦ ꯍꯥꯏꯗꯤ ꯃꯤ ꯃꯄꯥꯟꯂꯣꯝꯗꯗꯤ ꯃꯣꯏ ꯃꯥꯁꯇꯔ ꯀꯥꯔꯤ ꯀꯥꯟꯗꯗ ꯑꯗꯨꯃꯥꯏꯅ ꯍꯥꯏꯗꯤ ꯀ꯭ꯂꯥꯁꯀꯨꯝꯕꯁꯨ ꯀ꯭ꯔꯝꯃꯥꯏꯅ ꯇꯧꯗꯣꯏꯅꯣ ꯍꯥꯏꯕꯗꯨ ꯐꯖꯅ ꯇꯥꯛꯄꯤꯌꯦꯕꯀꯣ
ꯎꯝ
ꯑꯗꯨꯕꯨ ꯑꯩꯈꯣꯏ ꯃꯅꯤꯄꯨꯔꯗꯗꯤ ꯑꯗꯨꯒꯨꯝꯕ ꯑꯝ ꯇꯥꯛꯄꯤꯗꯦ ꯍꯥꯏꯗꯤ ꯑꯩꯈꯣꯏꯅ ꯎꯝ ꯕꯤꯀꯣꯝ ꯇꯝꯕ ꯀꯥꯟꯗꯁꯨ ꯑꯩꯈꯣꯏꯁꯦ ꯊꯤꯁꯤꯁꯃꯛꯇꯤ ꯅꯠꯇꯦ ꯑꯗꯨꯕꯨ ꯈꯔ ꯗꯤꯖꯔꯇꯦꯁꯟ ꯇꯧꯋꯦꯕꯀꯣ ꯃꯥꯟꯅꯕꯅꯦꯕ ꯑꯗꯨꯒ ꯊꯤꯁꯤꯁꯀ ꯏꯕꯗꯨꯒ ꯑꯩꯈꯣꯏ ꯗꯤꯖꯔꯇꯦꯁꯟ ꯇꯧꯕꯗꯣ ꯈꯔ ꯃꯥꯟꯅꯕꯅꯦ ꯑꯗꯨꯕꯨ ꯃꯣꯏꯗꯤ ꯐꯖꯅ ꯇꯥꯛꯄꯤꯗꯦꯕ ꯑꯩꯗꯤ ꯑꯗꯨꯃꯥꯏ ꯇꯧꯗꯣꯏꯅꯦ ꯑꯗꯨꯃꯥꯏ ꯇꯧꯗꯣꯏꯅꯦ ꯍꯥꯏꯕꯗꯣ ꯌꯥꯝ ꯈꯦꯠꯅ ꯕ ꯂꯩꯌꯦꯗ ꯃꯄꯥꯟꯂꯣꯝꯒ ꯑꯁꯤ ꯑꯩꯈꯣꯏꯒ
ꯑꯣꯏꯒꯅꯤ
ꯌꯥꯝ ꯈꯦꯠꯅꯩ ꯑꯗꯨꯒ ꯃꯣꯏꯗꯤ ꯎꯝ ꯑꯩꯈꯣꯏꯅ ꯀꯣꯂꯦꯖ ꯇꯝꯕꯁꯦ ꯀꯩꯅꯣꯗꯗꯤ ꯅꯣꯠꯁ ꯀꯨꯝꯕ ꯑꯗꯨꯝ ꯄꯤꯌꯦꯕꯀꯣ
ꯎꯝ
ꯅꯣꯠꯁ ꯄꯤꯔꯒ ꯑꯗꯨꯝ ꯀꯩꯅꯣ ꯃꯣꯏꯅ ꯇꯣꯄꯤꯛ ꯄꯤꯔꯒ ꯑꯦꯛꯁꯄ꯭ꯂꯦꯟ ꯑꯦꯛꯁꯄ꯭ꯂꯦꯟꯁꯨ ꯇꯧꯗꯦ ꯅꯣꯠꯁ ꯄꯤꯔꯅꯤ ꯑꯗꯨꯒ ꯁꯦꯂꯦꯕꯁ ꯄꯤꯔꯅꯤ ꯑꯗꯨꯒ ꯑꯁꯥꯏꯟꯃꯦꯟꯒꯨꯝꯕ ꯄꯤꯔꯅꯤ ꯂꯣꯏꯔꯦ ꯑꯗꯨꯗꯤ ꯏꯂꯥꯏ ꯂꯥꯏꯅ ꯃꯣꯏꯗꯤ ꯀꯩꯅꯣ ꯀꯣꯂꯦꯖ ꯎꯖꯥꯁꯤꯡꯁꯤ ꯏꯂꯥꯏ ꯂꯥꯏꯅ ꯇꯧꯋꯤꯕ ꯑꯗꯨꯕꯨ ꯁꯤꯗꯗꯤ ꯍꯥꯏꯗꯤ ꯃꯄꯥꯟꯂꯣꯝꯗꯗꯤ ꯃꯣꯏꯁꯦ ꯄꯋꯥꯔ ꯄꯣꯏꯟꯗ ꯑꯗꯨꯝ ꯈꯔ ꯇꯣꯞꯄꯤ ꯈꯔ ꯈꯔ ꯑꯣꯠꯂꯒ ꯑ ꯃꯣꯏꯅ ꯁꯣ ꯇꯧꯋꯦꯕꯀꯣ ꯁꯣ ꯇꯧꯒꯅꯤ ꯑꯗꯨꯒ ꯃꯣꯏꯅ ꯑꯗꯨꯝ ꯃꯣꯏꯒꯤ ꯑꯥꯏꯗꯤꯌꯥꯗ ꯑꯗꯨꯝ ꯑꯦꯛꯁꯄ꯭ꯂꯦꯟ ꯇꯧꯋꯦꯕ ꯑꯗꯨ ꯑꯣꯏꯔꯗꯤ ꯑꯩꯈꯣꯏꯁꯦ ꯒ꯭ꯌꯥꯟ ꯇꯥꯕꯁꯦ ꯌꯥꯝ ꯐꯩꯌꯦꯕꯀꯣ ꯒ꯭ꯌꯥꯟ ꯇꯥꯕꯁꯦ ꯅꯨꯡꯉꯥꯏꯌꯦꯕ ꯑꯗꯨꯃꯥꯏ ꯇꯧꯕꯗꯧꯕꯅꯦ ꯑꯁꯦꯡꯕꯗꯤ ꯑꯗꯨꯒꯨꯝꯕ ꯑꯣꯖꯥꯁꯦ ꯌꯥꯝ ꯄꯥꯝꯃꯦ
ꯑꯩꯈꯣꯏꯗꯗꯤ ꯈꯪꯗꯦꯅꯦ ꯂꯦꯛ ꯇꯥꯛꯄꯁꯦ
ꯎꯝ ꯈꯔꯗꯤ ꯑꯗꯨꯃꯥꯏ ꯇꯧꯋꯦ ꯍꯥꯏꯗꯤ ꯀꯩꯒꯤꯅꯣ ꯈꯪꯗꯦ ꯐꯖꯅ ꯐꯖꯅ ꯐꯖ ꯐꯖꯅ ꯇꯥꯛꯄ ꯃꯤ ꯎꯖꯥꯁꯤꯡꯁꯨ ꯌꯥꯝ ꯂꯩꯌꯦꯕꯀꯣ ꯂꯩꯕꯕꯨ
ꯎꯝ ꯎꯝ
ꯑꯗꯨꯕꯨ
ꯑꯩꯈꯣꯏꯁꯨ ꯑꯥ
ꯑꯗꯨꯒ ꯂꯩꯔꯤꯛ ꯎꯝ ꯎꯝ ꯎꯝ ꯍꯥꯏ ꯍꯥꯏꯌꯣ ꯍꯥꯏꯌꯣ ꯑꯩ ꯇꯥꯒꯦꯕ
ꯑꯩꯈꯣꯏ ꯀꯣꯂꯦꯖ ꯂꯩꯔꯤꯉꯩꯗ ꯑꯈꯣꯏ ꯑꯣꯖꯥ ꯑꯃ ꯂꯩꯕꯅꯦꯕ ꯑꯩꯅ ꯌꯥꯝ
ꯑꯥ ꯑꯥ
ꯃꯥꯅ ꯂꯦꯛꯆꯔ ꯇꯧꯕꯗꯣ ꯑꯗꯨꯝ ꯇꯥꯕ ꯅꯨꯡꯉꯥꯏꯕ ꯍꯥꯏꯕ ꯇꯥꯔꯦ
ꯎꯝ
ꯃꯥꯏꯒꯤꯗꯣ ꯀꯔꯤ ꯍꯥꯏꯁꯤꯔ
ꯌꯥꯝꯅ ꯁꯦꯔꯤꯌꯁꯁꯨ ꯑꯣꯏꯕ ꯅꯠꯇ꯭ꯔꯒ ꯌꯥꯝꯅ ꯀꯔꯤ ꯍꯥꯏꯁꯔꯦ ꯏꯟꯇꯔꯦꯁꯇꯤꯡꯁꯨ ꯑꯣꯏꯕꯀꯣ ꯌꯥꯝ ꯀ꯭ꯂꯦꯔꯤꯇꯤ ꯑꯣꯏꯕꯗꯣ ꯃꯥꯒꯤ ꯇꯤꯆꯤꯡꯗꯣ
ꯍꯣꯏ
ꯑꯗꯨ ꯑꯩꯗꯤ ꯌꯥꯝ ꯏꯟꯇꯔꯦꯁꯇꯤꯡ ꯑꯣꯏꯕ
ꯎꯝ ꯑꯗꯣ ꯑꯗꯨꯒꯨꯝꯕ ꯃꯤꯁꯦ ꯑꯣꯖꯥꯁꯤꯡꯁꯦ ꯃꯣꯏ ꯂꯥꯏꯔꯤꯛꯁꯨ ꯄꯥꯕꯅꯦ ꯃꯣꯏꯁꯦ ꯄ꯭ꯔꯤꯄꯦꯌꯔꯁꯨ ꯇꯧꯕꯅꯦꯕꯀꯣ
ꯎꯝ
ꯐꯖꯅ ꯑꯗꯣ ꯅꯠꯇꯕꯤꯗ ꯃꯤ ꯑꯇꯣꯞꯄꯗꯤ ꯑꯣꯖꯥꯁꯤꯡ